ꯇꯥꯕ꯭ꯔꯣ
ꯇꯥꯏꯌꯦ ꯀꯩꯗꯧꯔꯤꯅꯣ ꯑ ꯇꯣ ꯃꯒꯒꯥ ꯂꯩꯏ ꯅꯪꯗꯤ ꯀꯗꯕꯨꯅꯣ
ꯑꯩ ꯒꯦꯝꯁ ꯅꯥꯕꯒꯤ ꯀ꯭ꯔꯤꯟ ꯁꯪ ꯆꯔꯦ
ꯉꯁꯤ ꯈꯨꯣꯡꯟꯗ꯭ꯔꯝ ꯆꯥꯏ ꯅꯣꯏꯗꯤ
ꯑꯩꯈꯣꯏꯗꯤ ꯑꯂꯨ ꯆꯥꯏꯑꯌꯦ
ꯍꯥꯎꯕ꯭ꯔꯣ
ꯍꯋꯦ ꯌꯥꯝꯅ ꯍꯋꯦ
ꯐꯖꯅ ꯆꯥꯕ꯭ꯔꯣ ꯌꯥꯝ ꯍꯥꯎꯋꯦ ꯌꯥꯝ ꯍꯥꯎꯅꯤ ꯅꯣꯏꯗꯤ ꯑꯗꯨꯗꯤ
ꯌꯥꯝꯗꯤ ꯍꯥꯥꯎꯗꯦ ꯍꯥꯎꯗꯤ ꯍꯔꯦ ꯍꯥꯎꯋꯦ
ꯁꯤꯗ ꯀ꯭ꯔꯤꯝ ꯇ ꯆ ꯇꯕ꯭ꯔꯣ ꯗꯩꯕ ꯌꯨꯝꯗ ꯑꯗꯨꯝ ꯌꯨꯝꯗ ꯑꯗꯨꯝ ꯂꯩꯕ꯭ꯔꯣ ꯀꯩꯅꯝꯣ ꯆꯠꯇꯕ꯭ꯔꯣ
ꯎꯝ
ꯎꯝ
ꯆꯥꯁꯣ ꯆꯠꯇ ꯀꯔꯤꯁꯨ ꯆꯠꯇ
ꯅꯣꯡ ꯆꯨꯗ꯭ꯔꯣ ꯅꯣꯏ ꯅꯣꯏꯔꯝꯖꯗꯤꯦ
ꯇꯨꯝ ꯅꯤꯡꯕꯅꯣ
ꯅꯣꯡꯣꯡ ꯆꯨꯗ꯭ꯔꯣ
ꯎꯝ
ꯁꯀꯣꯏ ꯅꯣꯡ ꯆꯨꯑꯦ ꯂꯩꯕ ꯅꯨꯡꯉꯥꯏꯇꯦ
ꯀꯔꯤ ꯇꯧꯕ꯭ꯔꯣ
ꯍꯤꯞꯄꯒ ꯂꯩ ꯊꯕꯛ ꯇꯧꯅꯤꯡꯉꯥꯏ ꯂꯩꯇꯕꯒꯤ ꯑꯗꯨꯝ ꯁꯟꯗꯦꯗꯅ ꯑꯗꯨ ꯃꯤ ꯌꯥꯝ ꯂꯩꯗ
ꯑ
ꯏꯃꯅꯕꯤꯈꯣꯏ ꯂꯩꯏ ꯪꯗ
ꯑꯩ ꯈꯥꯛꯇꯔꯅꯤ
ꯅꯣꯏ ꯅꯃ ꯍꯣꯏ ꯅꯨꯄꯥ ꯈꯗ ꯅꯣꯏ ꯀꯥꯏ ꯆꯅꯈ꯭ꯔꯕꯣ
ꯈꯪꯒꯦꯗ
ꯃꯊꯥꯗ ꯂꯩꯔꯣꯁꯦ
ꯍꯥ
ꯃꯊꯟꯇ ꯂꯩꯔꯤꯔꯣ
ꯎꯝ
ꯑꯣ ꯁꯤꯡꯖꯨꯒꯨꯝꯕ ꯆꯥꯗꯦ ꯍꯩꯒꯨꯝꯕ
ꯆꯥꯅꯤꯡꯗꯦ ꯀꯔꯤꯁꯨ ꯆꯥꯅꯤꯡꯗꯦ ꯀꯔꯤꯁꯨ ꯆꯥꯅꯤꯡꯗꯦ ꯍꯧꯖꯤꯛ
ꯅꯃꯅꯕꯗꯤ ꯂꯥꯛꯇꯕ꯭ꯔꯣ
ꯎꯝ
ꯂꯥꯎꯍꯣ
ꯍꯥꯏꯅꯤꯡꯗꯦ ꯂ ꯂꯦ ꯁ ꯀ꯭ꯁꯤꯤ ꯇꯉꯉꯥꯏ ꯂꯩꯥꯏꯇꯦ
ꯐꯣꯟꯒꯤꯅꯒꯥꯏ ꯂꯥꯛꯑꯣ ꯍꯥꯏꯡ ꯍꯦꯒ ꯅꯦ ꯆꯠꯅꯤ ꯀꯅꯥꯁꯨꯣ
ꯍꯥ ꯑꯣ ꯍꯌꯦ ꯏ ꯅꯣꯅꯦ ꯆꯠꯅꯤꯡꯉꯥꯏ ꯂꯩ ꯀꯣ
ꯑꯣ ꯆꯠꯃꯤꯟꯅꯁꯦ ꯑꯗꯨ ꯍꯥꯏꯌꯦꯡ ꯀꯩꯒꯤꯔꯣ
ꯈꯟꯦ
ꯀꯔꯤꯒꯤ ꯇꯥꯂꯤꯕ
ꯀ꯭ꯔꯤꯁ ꯀꯔꯤꯁ ꯇꯅꯤꯗ ꯍꯖꯤ ꯀꯥꯟ
ꯆꯠꯃꯤꯟꯅꯁꯦ ꯍꯌꯦꯡ
ꯎꯝ
ꯑꯩ ꯊꯣꯛ ꯑꯩ ꯅꯣꯏꯔꯝꯗ ꯂꯥꯛꯀꯦ ꯆꯠꯃꯤꯟꯅꯅꯤꯡꯉꯥꯏ ꯠꯇꯣ ꯃꯔꯣ ꯊꯥ ꯃꯔꯣꯅꯥꯗꯦ
ꯍꯥ
ꯀꯩꯗꯧꯔꯤꯅꯣ ꯍꯧꯖꯤꯛ
ꯇꯨꯝꯃꯦ ꯦꯝꯁ ꯍꯥꯏꯔꯂ
ꯅꯨꯡꯉꯥꯔꯦꯅꯦꯅ
ꯎꯝ
ꯂꯣꯡꯆꯣꯡꯗꯨꯒꯦ ꯑꯁ ꯅꯨꯡꯉꯥꯏꯇꯔꯕꯣ
ꯎꯝ
ꯅꯣꯡ ꯆꯗ꯭ꯔꯣ ꯅꯣꯢꯔꯣꯝꯗꯗꯤ
ꯆꯨꯔꯦ ꯌꯥꯝꯅꯗꯤ ꯆꯨꯨꯔꯗꯦ ꯈꯤꯇꯪ
ꯌꯥꯝ ꯐꯖꯟ ꯆꯨꯔꯦ
ꯀꯗꯥꯢ ꯀꯗꯥꯏ ꯆꯀꯤꯅꯤꯡ ꯀꯁꯤ
ꯃꯥꯟꯅ ꯈ ꯂꯩ ꯍꯧꯖꯤꯛ ꯅꯪꯗꯤ ꯌꯨꯝꯗ ꯂꯩ ꯍꯥꯏꯕ ꯅꯠꯇ꯭ꯔꯣ ꯍ ꯍꯩꯍꯥ
ꯐꯨꯠꯕꯣꯜ ꯌꯦꯡꯕ꯭ꯔꯣ
ꯌꯦꯡꯗ ꯅꯪꯗꯤ
ꯗꯦ
ꯑꯥꯎ ꯅꯪꯗꯤ ꯌꯦꯡꯕ꯭ꯔꯣ
ꯑꯩꯁꯨ ꯌꯦꯡꯗꯦ ꯇꯨꯝ ꯇꯨꯝꯕꯅꯤ
ꯑꯣ
ꯐꯨꯠꯕꯣꯜꯗꯤ ꯄꯥꯝꯗ
ꯅꯪ ꯀ꯭ꯔꯤ ꯄꯥꯝꯕꯔꯤꯅ
ꯍ ꯄꯥꯃꯦ ꯍꯤ ꯍꯤ
ꯑꯍ ꯍ ꯍ ꯂꯥꯛꯀꯅꯤ ꯂꯥꯛꯀꯅꯤ ꯁꯥꯖ ꯍꯥꯏꯩꯒꯨꯝꯕ ꯆꯥꯎ
ꯍꯥ
ꯍꯩꯒꯨꯝꯕ ꯆꯥꯎꯕ ꯍꯩ ꯍꯩ ꯍꯩꯅꯎꯒꯨꯝꯕ ꯍꯩꯒꯥꯥꯒꯨꯝꯕ ꯂꯩꯇꯕ꯭ꯔꯣ ꯅꯣꯢ ꯌꯨꯝꯗ
ꯎꯝ ꯍꯧꯖꯤꯛꯇꯤ ꯃꯣꯃꯣ ꯆꯥꯅꯤꯡꯉꯦ ꯀꯦ ꯑꯦꯐ ꯁꯤ ꯆꯥꯅꯤꯡꯉꯦ ꯁꯤꯡꯖꯨ ꯆꯥꯅꯤꯡꯉꯦ
ꯂꯩꯐꯝꯁꯨ ꯂꯩꯇꯦ ꯆꯥꯅꯤꯡꯉꯁꯨ ꯇꯨꯝꯃꯒ ꯂꯩꯔ ꯅꯪꯁꯨ ꯍꯧꯖꯤꯛ
ꯎꯝ ꯀ꯭ꯔꯤꯁꯨ ꯇꯧꯅꯤꯡꯉꯥꯏ ꯂꯩꯇꯦ ꯇꯨꯝꯕꯅꯤ ꯑ
ꯇꯨꯝꯅꯤꯡꯉꯤꯔꯣ ꯅꯪ
ꯍꯥꯥ
ꯇꯨꯝꯅꯤꯡꯉꯤꯔꯣ
ꯇꯨꯝꯅꯤꯡꯉꯦ ꯌꯥꯝ ꯋꯥꯔꯦ ꯌꯦ ꯀ꯭ꯔꯤꯁ ꯇꯧꯁꯤ
ꯀꯔꯤ ꯑꯩꯒꯤ ꯈꯣꯟꯁꯦ ꯐꯖꯅ ꯇꯥꯕ꯭ꯔꯣ ꯁꯦꯡꯅ ꯇꯥꯕ꯭ꯔꯣ
ꯎꯝ ꯇꯥꯏ
ꯇꯥꯔꯗꯤ ꯐꯩ ꯇꯗꯕ ꯅꯪꯒꯤꯁꯨ ꯁꯦꯡꯉꯦ ꯅꯣꯏꯅ ꯃꯥꯈꯣꯏ ꯆꯠꯅꯈ꯭ꯔꯕꯣ ꯅꯣꯏ ꯌꯨꯝ ꯅꯣꯏ ꯌꯨꯝꯗꯣ
ꯍꯥꯥ
ꯅꯃꯛ ꯍꯀꯥꯏ ꯆꯅꯈ꯭ꯔꯕꯣ
ꯇꯨꯝꯔꯀ ꯂꯩꯌꯦ ꯃꯥꯁꯨ
ꯑꯣ
ꯍꯌꯦꯡ ꯅꯣꯅꯦ ꯆꯠꯒꯅꯤꯀꯣ
ꯆꯅꯤꯡꯉꯥꯏ ꯀꯣꯜ ꯇꯧ ꯀꯣ
ꯍꯣꯏ ꯍꫭꯏ ꯇꯧꯔ
ꯏꯝꯐꯥꯜꯗꯤ ꯆꯠꯅꯤꯡꯉꯥꯏ ꯂꯩꯇꯦ
ꯂꯩꯇꯦ
ꯈꯪꯗ ꯆꯠꯁꯦ ꯈꯜꯂꯒ ꯂꯦ
ꯂꯧꯋꯦꯀꯣ
ꯂꯧꯋꯦ ꯁꯨꯇꯤ ꯊꯥꯅꯈ꯭ꯔꯦ ꯍꯧꯖꯤꯛꯇꯤ ꯀꯥꯂꯦꯟ ꯁꯨꯇꯤ
ꯍꯥ
ꯅꯪꯗꯤ ꯂꯧꯗꯕ꯭ꯔꯣ
ꯂꯧꯗꯦ
ꯅꯪ ꯍꯧꯖꯤꯛꯀ ꯒ꯭ꯔꯦꯖꯨꯟ ꯒ꯭ꯔꯦꯖꯨꯋꯦꯁꯟ ꯀꯥꯔꯗꯣꯏꯅꯤꯀꯣ
ꯍꯧꯖꯤ ꯀꯥꯟ ꯀꯂꯦꯖ ꯆꯠꯅꯤ ꯀ꯭ꯔꯤ ꯀꯂꯦꯖ ꯆꯅꯤ ꯁꯦ ꯈꯥꯡꯅꯤꯡꯗꯦ ꯍꯧꯖꯤꯛ ꯍꯖꯤꯛ ꯐꯥꯁ
ꯑꯦꯟꯇ꯭ꯔꯥꯟꯁꯁꯤ ꯂꯣꯏꯔꯕ ꯅꯠꯇ꯭ꯔꯣ ꯂꯣꯏꯔꯕ ꯅꯠꯇ꯭ꯔꯣ
ꯎꯝ ꯑꯦꯟꯇ꯭ꯔꯥꯟꯁ ꯗꯦꯠꯁꯤꯗ ꯃꯥꯔꯛ ꯈꯤꯇꯪ ꯂꯥꯛꯔꯗꯤ ꯁꯤꯔꯦ
ꯇꯋꯥ
ꯑꯗꯣ ꯁꯤ ꯌꯨ ꯏ ꯇꯤꯅꯦ ꯑꯗꯣ ꯑꯗꯣ ꯇꯦꯁꯇꯣ ꯄꯥꯁ ꯇꯧꯔꯗꯤ ꯁꯦꯟꯇ꯭ꯔꯦꯜ ꯌꯨꯅꯤꯚꯔꯁꯤꯇꯤ ꯆꯠꯀꯅꯤ
ꯀꯗꯥ
ꯃꯅꯤꯄꯨꯔ ꯌꯨꯅꯤꯚꯔꯁꯤꯇꯤꯁꯨꯠ ꯆꯠꯀꯅꯤ ꯗꯦꯂꯤꯁꯨ ꯆꯠꯅꯤ
ꯌꯥꯝ ꯐꯩꯅꯦ ꯑꯗꯨꯗꯤ
ꯑꯩꯗꯤ ꯗꯦꯜꯂꯤꯠ ꯆꯠꯅꯤꯡꯉꯦ ꯄꯩꯁꯥ ꯂꯩꯇꯕꯒꯤ
ꯍꯔꯦꯟꯟ ꯆꯥꯁ ꯀꯗ꯭ꯔꯣ
ꯁꯠꯅꯤꯡꯗꯦ
ꯀꯩꯌꯦ
ꯇꯂꯦ
ꯀꯔꯤꯒꯇꯅꯤꯡ ꯕ꯭ꯔꯣ ꯆꯂꯣꯗꯅ
ꯍꯥ
ꯆꯂꯣ
ꯀꯜꯂ ꯃꯣꯔꯅꯤꯡꯗꯤ ꯆꯠꯀꯅꯤ
ꯃꯅꯤ ꯁꯁꯠꯄꯅꯁꯥꯏ
ꯎꯝ
ꯎꯝ
ꯍꯧꯖꯤꯛꯗꯤ ꯊꯥꯕꯦꯛꯦꯛ ꯂꯥꯏꯇꯦꯀꯣ
ꯂꯩꯇꯦ ꯁꯨꯝ ꯅꯣꯡꯃꯥꯏ ꯆꯤꯡꯅꯦꯅ ꯑꯗꯨꯝ ꯊꯝꯃꯒ ꯇꯨꯝꯃꯒ ꯂꯩ ꯀꯔꯤ ꯇꯧꯅꯤ ꯍꯥꯏꯔꯁꯦ
ꯅꯤꯃꯥꯏ ꯆꯤꯡ ꯅꯠꯇ꯭ꯔꯗꯤ ꯊꯕꯛ ꯂꯩꯔꯦ ꯑꯩ ꯂꯩꯌꯦ
ꯑꯥ ꯅꯪꯗꯤ ꯍꯩꯒꯨꯝꯕ ꯆꯥꯎ ꯅꯪꯁꯨ ꯂꯩꯕ ꯅꯨꯡꯉꯥꯏꯇꯗꯦ
ꯀꯩꯁꯨ ꯆꯥꯅꯤꯡꯗꯦ ꯇꯨꯝꯅꯤꯡꯉꯦ
ꯑꯆꯥꯄꫭꯠ ꯒꯨꯝꯕ ꯃꯦꯒꯤ ꯒꯨꯝꯕ ꯊꯣꯡꯒ ꯆꯥꯎꯋꫭ
ꯑꯆꯥꯄꫭꯠ ꯂꯩꯅꯤꯉꯥꯏ ꯄꯩꯁ ꯄꯩꯁꯥ ꯄꯤꯌꯣ
ꯂꯩꯥꯏꯇ ꯍꯦ ꯑꯩꯒꯤ ꯐꯧ ꯂꯩꯇꯦ
ꯑꯁ ꯏꯃꯥꯟꯅꯕꯤꯈꯣꯏ ꯃꯣꯏ ꯐꯖ ꯐꯖꯅ ꯇꯨꯝꯃꯒ ꯂꯩꯌꯦ ꯃꯡ ꯃꯥꯡꯕ꯭ꯔꯥ ꯃꯥꯡꯗꯕ꯭ꯔꯁꯨ ꯀꯪꯗꯦ
ꯅꯪ ꯖꯨꯀꯣ ꯕꯦꯂꯤ ꯆꯠꯄ
ꯆꯠꯇꯔꯤ ꯑꯃꯨꯛꯐꯥꯎ ꯅꯪꯗꯤ
ꯆꯠꯅꯤꯡꯕ꯭ꯔ
ꯆꯠꯅꯤꯡꯉꯦ ꯆꯠꯅꯤꯁꯨ ꯎꯄꯥꯏ ꯂꯩꯇꯦ
ꯆꯠꯁꯤꯔ
ꯄ꯭ꯂꯥꯟ ꯇꯧꯕꯗꯤ ꯌꯥꯏ ꯁꯦꯝ ꯁꯥꯕꯗꯤ ꯌꯥꯏ
ꯐꯣꯔ ꯊꯥꯎꯖꯟ ꯐꯥꯏꯚ ꯊꯥꯎꯖꯟ
ꯅꯪꯅ ꯆꯠ ꯅꯪꯁꯨ ꯆꯠꯇ꯭ꯔꯤ
ꯆꯥꯠꯇꯦ ꯃꯥꯎꯟ ꯏ ꯁꫭ ꯗꯤ ꯆꯥ ꯆꯥꯠꯔꯦ ꯂꯥꯁꯑꯦꯗꫭ ꯐꯥꯖꯥꯏꯌꯦ
ꯑꯣ
ꯇꯥꯕ꯭ꯔꫭ
ꯇꯥꯏꯌꯦ ꯎꯝ ꯁꯦꯀꯦꯟ ꯍꯦꯟ ꯂꯧꯕ ꯆꯥꯁꯤꯔ
ꯍꯌꯦꯡꯔꫭ
ꯍꯌꯦꯡ ꯎꯝ
ꯍꯣꯏ ꯌꯦꯡꯁꯦ
ꯄꯩꯁꯥ ꯂꯩꯕ꯭ꯔꯣ
ꯂꯩꯇꯦ ꯑꯗꯨ ꯑꯣꯏꯔꯁꯨ ꯌꯦꯡꯕꯗꯤ ꯌꯥꯏꯅ
ꯄꯩꯁꯥ ꯂꯩꯇ꯭ꯔꯁꯨ ꯆꯠꯁꯦ
ꯍꯣꯏ ꯆꯠ ꯍꯣꯏ ꯆꯥꯠꯁꯤ
ꯍꯣꯔꯦꯟ ꯇꯧꯔꯒꯦꯀꯣ
ꯍꯣꯏ ꯍꯣꯏ ꯍꯣꯏ ꯍꫭꯔꯦꯟ ꯇꯧꯔꯛꯑꫭ ꯇꯝꯄꯦ